ꯍꯜꯂ ꯇꯥꯔꯕꯣ
ꯑꯥꯎ
ꯍꯧꯖꯤꯛꯀꯥꯟ ꯅꯦꯗꯋꯥꯛ ꯌꯥꯝꯅ ꯅꯨꯡꯥꯏꯇꯦ
ꯎꯝ ꯌꯥꯝ ꯅꯨꯡꯉꯥꯏꯇꯕꯅꯤ ꯅꯦꯠꯋꯥꯛꯁꯦ
ꯄꯨꯝ ꯑꯣꯏꯅ ꯇꯥꯗꯕ ꯅꯠꯇꯕ ꯄꯠ ꯄꯠ ꯇꯠꯄ
ꯑꯩꯗꯤ ꯍꯟꯗꯛ ꯃꯔꯛꯁꯦ ꯑꯟ ꯅꯣꯟ ꯅꯝꯕꯔ ꯌꯥꯝꯅ ꯐꯣꯟ ꯇꯧꯔꯛꯑꯦ ꯅꯪ ꯇꯧꯔꯛꯇꯕ꯭ꯔꯥ
ꯌꯥꯝꯕꯨꯗꯤ ꯇꯧꯔꯛꯄꯗꯤ ꯑꯣꯏꯗꯦ
ꯑꯣꯝ ꯑꯩ ꯉꯁꯥꯏ ꯃꯃꯥꯣꯟ ꯃꯔꯤꯁꯨ ꯃꯔꯣꯟ ꯃꯔꯤꯁꯨ ꯂꯧꯐꯝꯁꯨ ꯈꯪꯗꯕ ꯑꯃ ꯇꯧꯔꯛꯑꯦ ꯍꯥꯏꯅ ꯑꯩꯅ ꯅꯪꯗꯣ ꯀꯃꯥꯏꯅ ꯑꯩꯅ ꯇ꯭ꯔꯁ ꯊꯝꯗꯣꯏꯅꯣ ꯄ꯭ꯔꯣꯖꯦꯛꯀꯤꯅꯤ ꯀꯔꯤꯅꯣꯃ ꯍꯥꯏꯕꯗꯨꯕꯨꯣ ꯗꯇꯥ ꯀꯩꯅꯣꯃ ꯈꯣꯝꯒꯦ ꯇꯧꯕꯅꯦꯅ ꯍꯥꯏꯕ ꯑꯩꯅ ꯀꯩꯅꯣ ꯅꯪꯕꯨ ꯑꯩꯅ ꯀꯃꯥꯏꯅ ꯇ꯭ꯔꯁ ꯊꯝꯗꯣꯏꯅꯣ ꯍꯥꯏꯕꯗꯤ ꯊꯝꯈ꯭ꯔꯦ
ꯕꯤꯛꯁꯈꯛ ꯄꯥꯏꯔꯝꯕꯝꯕꯅꯦ ꯂꯣꯛ ꯊꯨꯡꯕꯩ ꯅꯥꯇꯣꯟꯁꯦ ꯀꯩꯅꯣ ꯇꯧꯋꯦꯅ ꯭ꯁꯀ ꯂꯣꯏ ꯃꯥꯡꯈ꯭ꯔꯦ ꯀꯥꯏ ꯀꯥꯏ ꯌꯧ
ꯈꯔ ꯌꯥꯝ ꯇꯩꯁꯜꯂꯛꯑꯣ ꯅꯅꯥꯒꯟꯗꯒ ꯇꯩꯁꯜꯂꯛꯑꯣ
ꯏꯁꯅꯥꯀꯟꯗꯗꯤ ꯇꯩꯗꯤ ꯉꯛꯁꯪꯒꯨꯝꯕ ꯅꯥꯇꯣꯟꯒꯨꯝꯕ
ꯅꯥꯒꯟ ꯄꯔꯦꯡꯗ ꯇꯩꯁꯟꯕ ꯌꯥꯕꯅꯤ ꯐꯕꯅꯦ
ꯇꯁꯜ ꯇꯁꯣ
ꯑꯩꯈꯣꯏ ꯕ꯭ꯔꯤꯛꯁꯇ ꯄꯥꯏꯔꯝꯃꯜꯣ ꯗꯤꯅꯤꯌꯥ ꯌꯧꯕ꯭ꯔꯣ ꯃꯈꯜꯗ
ꯅꯪꯗꯤ ꯐꯣꯇꯣ ꯀꯥꯞꯄ ꯌꯥꯝ ꯍꯩꯌꯦ ꯅꯪꯒꯤ ꯐꯣꯇꯣ ꯌꯥꯝ ꯎꯔꯦ ꯑꯩ ꯀꯅꯥꯅ ꯀꯥꯞꯄꯤꯅꯣꯕ
ꯏꯃꯥꯅꯕꯤ ꯈꯅ ꯀꯥꯞꯄ ꯌꯥꯎꯏ ꯈꯪꯗꯦꯅꯦ ꯑꯗꯨꯝ ꯏꯥꯟꯅꯕꯤꯒꯩꯅ ꯀꯥꯞꯇꯣꯏꯅꯤ
ꯂꯣꯛꯇꯥꯛ ꯃꯌꯥꯏꯗꯒ ꯐꯝꯃꯒ ꯀꯥꯞꯄꯗꯣ ꯐꯤꯒ ꯐꯖꯅ ꯏꯜꯂꯒ
ꯀꯥꯞꯄꯤꯔꯨꯔꯣ
ꯀꯥꯞ
ꯎꯝ ꯅꯣꯡꯃ ꯆꯁ ꯐꯣꯟ ꯈꯤꯇꯪ ꯐꯕ ꯑꯃꯇꯪ ꯄꯔꯛꯑꯣ ꯑꯩ ꯇꯧꯒꯦ ꯀꯦꯃꯦꯔꯥ ꯃꯌꯦꯛ ꯁꯦꯡꯕ
ꯑꯗꯨꯕꯨꯗꯤ ꯂꯩ
ꯑꯩꯈꯣꯏꯅ ꯍꯥꯏꯅꯕꯗꯨꯗ ꯇꯧꯕꯁꯤ ꯀꯩꯅꯣ
ꯌꯥꯏꯌꯦ ꯑꯗꯨꯕꯨꯗꯤ
ꯂꯥꯏ ꯈꯨꯔꯝꯕ ꯆꯠꯄꯗ
ꯍꯤꯗꯒ ꯇꯣꯡꯉꯒ ꯌꯥꯝ ꯐꯖꯅ ꯂꯩꯒꯦ ꯄꯥꯏꯔꯒ ꯐꯤꯒ ꯐꯖꯅ ꯏꯜꯂꯥ ꯀꯥꯞꯄꯦ ꯍꯥꯏꯕ
ꯅꯪꯒꯤꯁꯨ ꯑꯃ ꯂꯩꯈꯤꯗꯥꯢ
ꯂꯩꯌꯦ ꯑꯗꯨꯑꯣꯏꯁꯨ ꯀꯩꯅꯣꯝ ꯃꯥꯜꯂꯦ ꯅꯪꯅ ꯍꯦꯟꯅ ꯐꯥꯒꯩ ꯅꯪꯅ ꯇꯧꯊꯣꯔꯛꯄꯁꯤꯃ ꯏꯐꯠꯇ ꯐꯖꯩꯑꯦꯕ
ꯆꯠꯂꯣꯗꯥ ꯍꯥꯔꯥꯎ ꯍꯜꯂꯦ ꯑꯃꯨꯛ
ꯑꯁꯦꯡꯕꯒꯤꯅꯦ
ꯂꯥꯏꯕꯔꯣꯝꯕ ꯆꯠꯄꯥꯗ ꯀꯥꯞꯄꯤꯒꯦ
ꯍꯣꯏ ꯍꯣꯏ ꯀꯥꯞꯄꯤꯌꯨ ꯀꯥꯞꯄꯤꯌꯨ ꯅꯪ ꯂꯩꯔꯤ ꯀꯩꯗꯧꯕꯩ ꯋꯥꯗꯣꯢꯅꯣ
ꯅꯣꯏ ꯐꯣꯟꯗꯨꯗ ꯑꯐꯕ ꯑꯃ ꯄꯨꯔꯛꯑꯣ ꯀꯥꯞꯄꯤꯒꯦ ꯑꯩꯈꯣꯏꯒꯤ ꯐꯣꯟꯁꯤꯗꯤ ꯎꯄꯥꯏ ꯂꯩꯇꯕꯒꯤ ꯄꯥꯏꯕ ꯐꯣꯟ
ꯑꯩꯒꯤ ꯐꯣꯟꯗꯨꯣ ꯂꯩꯆꯤꯟ ꯊꯥꯡꯉꯦ
ꯑꯁ ꯂꯩꯆꯤꯟꯗ ꯅꯠꯇꯦ ꯀꯔꯤꯅꯣ ꯈꯪꯗꯦ ꯑꯗꯣ ꯀꯩꯁꯨ ꯅꯠꯇꯕꯗꯗꯤ ꯌꯥꯝ ꯐꯖꯩꯕ ꯁꯤꯅꯔꯤꯒꯨꯝꯕ ꯂꯩꯆꯤꯟꯒꯨꯝꯕ ꯀꯩꯒꯨꯝꯕ ꯀꯥꯞꯄ ꯑꯗꯥꯒꯤꯅꯦ ꯀꯥ ꯃꯅꯨꯡꯒꯨꯝꯕ ꯂꯥꯏꯠ ꯊꯥꯟꯕꯁꯤ ꯁꯤꯗꯗꯤ ꯌꯥꯝ ꯐꯖꯩꯌꯦꯕ ꯑꯩ ꯐꯣꯟꯁꯦ ꯑꯗꯨꯒ ꯃꯄꯥꯟꯗꯗꯤ ꯌꯥꯇ꯭ꯔꯦ
ꯎꯝ ꯑꯩꯒꯤꯗꯤ ꯑꯝꯇꯕꯨ ꯌꯥꯗ꯭ꯔꯦ ꯆꯨꯝꯅꯒꯤ ꯃꯤꯅ ꯗꯣꯀꯨꯃꯦꯟ ꯑꯃ ꯊꯥꯔꯛꯑꯣꯅ ꯐꯣꯇꯣ ꯀꯥꯞꯄꯗꯨꯁꯨ ꯌꯥꯗ꯭ꯔꯦ ꯂꯩꯆꯤꯟ ꯊꯥꯡꯉꯦ
ꯑꯗꯨꯃꯛꯇꯤ ꯇꯧꯗꯦ
ꯑꯃ ꯂꯩꯔꯣ ꯍꯥꯏꯕꯖꯥꯠꯅꯦ
ꯃꯥꯅꯦ ꯃꯥꯅꯦ ꯑꯃꯗꯨꯁꯨ ꯑꯍꯣꯡꯕ ꯅꯠꯇꯦ ꯈꯤꯇꯪ ꯇꯥꯡꯕ ꯈꯤꯇꯪ ꯐꯕ ꯑꯃ ꯄꯥꯏꯌꯣ ꯏꯕꯦꯝꯃ ꯃꯇꯝꯁꯤꯒ ꯆꯥꯟꯅꯗ꯭ꯔꯦꯅ ꯍꯥꯏꯔꯕꯅꯦ ꯑꯩꯈꯣꯏꯁꯦ
ꯑꯩ ꯃꯃꯥꯡꯗ ꯄꯥꯏꯔꯝꯕ ꯐꯣꯟꯗꯨꯗꯤ ꯀꯦꯃꯦꯔꯥꯗꯣ ꯃꯌꯦꯛ ꯌꯥꯝ ꯁꯦꯡꯉꯦꯕꯀꯣ ꯑꯩꯒꯤ ꯐꯣꯟꯁꯤꯗ ꯏꯃꯥꯟꯅꯕꯤ ꯃꯌꯥꯝꯗꯣ ꯑꯩꯅꯅꯦ ꯅꯦꯛꯁ ꯅꯦꯛꯁ ꯍꯥꯏꯔ ꯃꯊꯪ ꯃꯊꯪ ꯐꯣꯇꯣ ꯀꯥꯞꯄ
ꯎꯝ
ꯈꯪꯍꯧꯕ꯭ꯔꯥ ꯑꯩꯒꯤ ꯐꯣꯟ ꯑꯃ
ꯀꯔꯝꯕꯅꯣ ꯈꯪꯗꯦ
ꯎꯝ ꯑꯗꯨ
ꯑꯗꯨ ꯀꯩꯅꯣ ꯇꯧꯔꯦ ꯎꯝ ꯐꯣꯇꯣꯗꯨ ꯌꯥꯝꯃꯟꯗꯥꯅꯥꯅꯦ ꯃꯣꯏ ꯃꯌꯥꯝꯒꯤ ꯐꯣꯇꯣ ꯐꯖꯕꯗꯣ ꯑꯗꯨꯝ ꯊꯝꯖꯟꯕ
ꯎꯝ
ꯐꯣꯟꯗꯣ ꯈꯪꯕ꯭ꯔꯥ ꯗꯦꯠ ꯆꯠꯄꯅ ꯑꯃ ꯂꯩ ꯗꯦꯠ ꯆꯠꯈ꯭ꯔꯤꯕ ꯐꯣꯇꯣ ꯃꯌꯥꯝꯗꯨ ꯄꯣꯛꯈꯥꯏꯗꯅꯤ
ꯎ ꯑꯩꯗꯤ ꯗꯦꯠ ꯆꯠꯄ ꯍꯥꯏꯗꯤ ꯎꯅꯕ ꯆꯠꯄꯩ ꯕꯥꯞꯇꯥ ꯈꯜꯂꯤ
ꯅꯠꯇꯦ ꯐꯣꯟꯗꯣ ꯁꯤꯈ꯭ꯔꯤꯕ
ꯎꯝ
ꯑꯩꯈꯣꯏ ꯃꯌꯥꯝꯒꯤ ꯁꯛꯇ ꯎꯕꯗ ꯈꯥꯡꯕ ꯉꯝꯗ꯭ꯔ ꯖꯥꯠ
ꯐꯣꯇꯣꯗꯤ ꯑꯅꯝꯕ ꯑꯩꯅ ꯂꯣꯏ ꯀꯥꯞꯄꯤꯗ ꯑꯩꯈꯣꯏ ꯀꯥꯡꯕꯨꯒꯤꯗꯤ ꯑꯗꯣ ꯑꯩꯒꯤ ꯀꯥꯞꯐꯝꯝꯗꯥꯏꯗꯅ ꯄꯦꯟꯖꯗꯕꯗꯣ
ꯍꯣꯏ
ꯃꯤꯁꯤ ꯀꯤꯟꯅꯕꯗ ꯑꯩ ꯐꯣꯇꯣ ꯀꯥꯞꯄꯗꯥ ꯑꯩꯅ ꯄꯥꯝꯃꯤ ꯆꯥꯡꯗꯣ ꯌꯥꯎꯗꯕꯅꯤ
ꯑꯩ ꯉꯝꯃꯣꯏ ꯑꯩꯉꯣꯟꯗ ꯍꯥꯏꯔꯛꯀꯅꯨ ꯀꯣ
ꯎꯝ
ꯑꯩꯁꯨ ꯑꯗꯨꯃꯥꯏꯅ ꯇꯧꯔꯝꯃꯦ ꯑꯩꯒꯤ ꯑꯍꯥꯟꯕ ꯐꯣꯟꯗꯣ ꯄꯥꯏꯔꯤꯀꯥꯟꯗ
ꯎꯝ
ꯃꯣꯏꯒꯤꯅꯦ ꯑꯩꯅ ꯐꯖ ꯐꯖꯅ ꯀꯥꯞꯄꯤꯔꯅꯤ ꯑꯗꯨꯒ ꯑꯩꯒꯤꯅ ꯐꯖꯔꯔꯣꯏꯕ
ꯎꯝ
ꯑꯗ ꯑꯩꯗꯤ ꯃꯨꯛꯇꯣ ꯑꯗꯨꯝ ꯂꯩꯔꯔꯣꯏꯕ
ꯃꯦꯝꯁ ꯑꯃ ꯂꯩꯕꯗꯣ ꯏꯁꯥꯁꯦ ꯊꯣꯛꯑꯒ ꯏꯁꯥꯁꯦ ꯐꯣꯇꯣ ꯀꯥꯞꯅꯤꯡꯉꯦꯕ ꯏꯁꯥꯁꯤ ꯃꯅꯨꯡꯗꯩꯊꯣꯛꯑꯒ ꯐꯦꯟꯠꯃꯠꯂꯛꯇꯕꯒꯤ
ꯍꯣꯏ ꯑꯗ ꯑꯩꯗꯤ ꯑꯩ ꯍꯥꯟꯅ ꯀꯥꯞꯐꯜꯗꯅꯤꯕ ꯃꯣꯏꯅ ꯅꯣꯏ ꯉꯥꯏꯈꯣꯀꯣ ꯑꯩ ꯍꯥꯟꯅ ꯀꯥꯞꯄꯣ ꯑꯗꯨꯒ ꯀꯩꯒꯨꯝꯕ ꯑꯩ ꯐꯣꯇꯣꯁꯦ ꯐꯖꯕ ꯌꯥꯎꯔꯕ ꯑꯗꯨꯗꯤ ꯃꯨꯠꯇꯣ ꯅꯨꯡꯉꯥꯏꯔꯕꯅꯤꯅ ꯃꯣꯏꯒꯤ ꯐꯣꯇꯣꯗꯨꯁꯨ ꯐꯖꯔꯅꯦꯕ
ꯎꯝ
ꯑꯗꯨ ꯃꯨꯠꯇꯣꯏ ꯅꯨꯡꯉꯥꯏꯇ꯭ꯔꯗꯤ ꯃꯣꯏ ꯐꯣꯇꯣ ꯊꯤꯔꯅꯤ
ꯍꯧꯖꯤꯛꯇꯤ ꯐꯅꯌꯥꯝ ꯍꯩꯔꯦ ꯑꯗ ꯃꯣꯏꯁꯨ ꯀꯥꯞꯄ ꯁꯨꯝ ꯀꯥꯞꯃꯤꯟꯅꯔꯅꯤ ꯎꯝ
ꯑꯣꯖꯥ ꯍꯥꯏꯕ
ꯃꯤ ꯃꯁꯛ ꯐꯖꯕ ꯐꯖꯗꯕ ꯑꯗꯨꯅ ꯇꯣꯉꯥꯟꯕꯅꯤꯗꯅ ꯐꯣꯇꯣ ꯑꯦꯡꯒꯜ ꯆꯨꯝꯕ ꯍꯥꯏꯕ ꯐꯤꯕꯥ ꯃꯨꯔꯇꯤ ꯆꯨꯝꯕ ꯍꯥꯏꯕ ꯑꯃ ꯂꯩ
ꯃꯥꯅꯦ ꯐꯣꯇꯣ ꯀꯥꯞꯄꯤꯉꯅ ꯀꯣꯛꯀꯤ ꯁꯔꯨꯛ ꯀꯣꯛꯇꯒꯤꯅ ꯐꯣꯇꯣꯗꯨꯒꯤ ꯂꯣꯏꯕꯒꯤ ꯃꯆꯤꯟꯒꯤ ꯂꯩꯔꯤꯕ ꯑꯍꯥꯡꯕꯗꯨꯒ ꯑꯗꯒꯤ ꯑꯣꯏꯔꯣꯝ ꯌꯦꯠꯂꯣꯝꯗ ꯂꯩꯕ ꯑꯍꯥꯡꯕꯗꯨꯒ ꯃꯥꯟꯅꯗꯕꯤꯒ ꯌꯥꯎꯔꯤꯌꯦ
ꯎꯝ ꯈꯤꯇꯪ ꯋꯥꯡꯕ ꯃꯥꯟꯒꯦꯗꯤ ꯀꯦꯃꯦꯔꯥꯒꯤ ꯃꯈꯥ ꯊꯪꯕ ꯁꯔꯨꯛꯇꯨꯅ ꯈꯣꯡꯗꯣꯟ ꯑꯗꯨꯋꯥꯏꯗ ꯇꯥꯍꯜꯂꯒ ꯏꯁꯥꯗ ꯈꯤꯇꯪ ꯎꯞꯁꯜꯂ ꯀꯥꯞꯀꯗꯕꯅꯤ ꯀꯥꯏꯅ ꯑꯗꯨꯝꯕ ꯂꯩꯗꯅ ꯁꯨꯝ
ꯎꯝ
ꯑꯗꯨꯅꯔ ꯑꯗ ꯈꯪꯗꯕꯩꯅꯦ
ꯑꯩꯗꯤ ꯐꯣꯇꯣ ꯀꯥꯞꯄꯁꯦ ꯌꯥꯝ ꯇꯝꯅꯤꯡꯕꯅꯦ
ꯌꯥꯝ ꯇꯝꯅꯤꯡꯉꯕꯨꯗꯤ ꯑꯣꯏꯗꯦ ꯑꯗꯣ ꯈꯪꯗꯦ ꯑꯗꯨꯝ ꯑ ꯀꯥꯞꯄꯛꯄꯗꯗꯤ ꯐꯖꯅ ꯇꯥꯒꯜꯂꯦ ꯍꯥꯏꯕ ꯑꯗꯨꯝ ꯑꯩꯈꯣꯏꯅ ꯀꯥꯞꯄꯅꯤ
ꯃꯤ ꯀꯥꯞꯄ ꯅꯠꯇꯕ ꯑꯩꯅ ꯄꯥꯝꯃꯤꯅ ꯋꯥꯏꯜ ꯂꯥꯏꯐ ꯀꯥꯞꯄ
ꯎꯝ ꯑꯩ ꯍꯧꯖꯤꯛꯀꯥꯟꯗ ꯏꯆꯤꯟ ꯀꯥꯞꯄ ꯊꯋꯥꯏ ꯌꯥꯝ ꯌꯥꯎꯔꯤ
ꯅꯪꯒꯤ ꯍꯦꯛ ꯍꯦꯛ ꯊꯥꯒꯠꯂꯛꯄꯗꯨꯔꯥ
ꯑ ꯑꯗꯨ ꯅꯠꯇꯕ ꯌꯥꯝ ꯌꯥꯎꯔꯤꯅꯦ ꯐꯣꯟꯁꯤꯗ ꯂꯩꯆꯤꯟꯑꯣꯔꯗꯤ ꯍꯦꯛꯇ ꯀꯥꯞꯅꯤꯡꯉꯛꯄ ꯑꯗꯣ ꯑꯩ ꯅꯥꯕꯗꯒꯤ ꯂꯩꯆꯤꯡꯉ ꯌꯦꯡꯈꯤꯗ꯭ꯔꯥ ꯎ
ꯅꯦꯠ ꯋꯥꯛ ꯈꯤꯇꯪ ꯆꯞꯄ ꯃꯥ
ꯎꯝ
ꯑꯥꯣ
ꯎꯝ ꯅꯪꯒꯤ ꯅꯦꯠꯋꯥꯛ ꯇꯣ ꯈꯤꯇꯪ ꯇꯠꯂꯤ ꯇꯠꯂꯤ ꯇꯧꯏ
ꯑꯦ
ꯎꯝ ꯍ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
ꯎꯝ ꯍꯣꯏ ꯑꯗꯨꯃꯥꯏꯅ ꯇꯧꯋꯦꯕ ꯄꯨꯔꯥ